ꯍꯜꯂꯣ ꯑꯣ ꯇꯥꯔꯕꯣ ꯑꯥ ꯀꯩꯗꯨꯢꯅꯣ ꯀꯩꯗꯣꯢꯅꯣ
ꯍꯜꯂꯣ
ꯇꯥꯗ꯭ꯔꯣ ꯇꯥꯗ꯭ꯔꯣ ꯇꯥꯗ꯭ꯔꯣ
ꯇꯥꯔꯦ ꯇꯥꯔꯦ ꯀꯩꯅꯣ ꯇꯨꯃꯤꯟ ꯂꯩꯔꯤꯁꯤꯅ ꯀꯩꯗꯧꯔꯤꯅꯣ
ꯆꯥꯔꯕꯣ
ꯆꯥꯛ ꯆꯔꯦ ꯆꯔꯦ ꯑ ꯇꯣꯔꯕꯣꯠ ꯊꯣꯡꯉꯦ ꯇꯣꯔꯕꯣꯠ ꯃ ꯊꯥꯡꯖꯤꯡ ꯃ ꯑꯗꯒꯤ ꯕꯣꯔꯥ ꯑꯃꯒ ꯅꯣꯏ ꯀꯩꯖꯥꯡ ꯆꯥꯔꯒꯦ
ꯆꯥꯗ꯭ꯔꯤ ꯊꯣꯡꯉꯤ
ꯑꯣ ꯑꯣ ꯏꯟꯖꯥꯡ ꯊꯣꯡꯉꯤꯕ
ꯀꯩꯅꯣ ꯁꯧꯒ꯭ꯔꯤ ꯑꯃꯅꯦ ꯑꯗꯨꯒ ꯀꯥꯡꯒꯧꯒ ꯈꯣꯝꯗꯣꯛꯄꯤ ꯀꯥꯡꯒꯧ ꯉꯧꯗꯧꯕ
ꯎꯝ ꯎꯝ ꯍꯧꯖꯤꯛ ꯋꯥꯔꯜ ꯀꯞ ꯌꯦꯡꯗ꯭ꯔꯣ
ꯌꯦꯡꯉꯤ ꯌꯦꯡꯉꯤ ꯍꯣꯔꯦꯟ ꯌꯦꯡꯉꯣꯏꯗ꯭ꯔꯣ
ꯑ ꯍꯣꯏ ꯉꯁꯤ ꯂꯩꯕ꯭ꯔꯣ
ꯂꯩꯌꯦ ꯍꯣꯔꯦꯟ ꯄꯨꯡ ꯕꯥꯔꯣ ꯃꯈꯥꯏꯗ ꯀꯩꯅꯣꯒ ꯑ ꯀꯩ ꯀꯩ ꯀꯩ ꯑꯥ ꯀꯅꯥ ꯀꯅꯥꯅꯣ ꯀꯔꯤꯌꯦ ꯅꯣꯔꯋꯦꯒ ꯀꯩꯅꯣꯒ
ꯅꯣꯋꯦꯒ ꯀꯩꯒꯥ
ꯉꯁꯤꯒꯤꯗꯣ ꯅꯣꯔꯋꯦ ꯅꯠꯇ꯭ꯔꯣ ꯑꯣꯢꯔꯝꯒꯅꯤ
ꯍꯣꯏ ꯅꯣꯔꯋꯦꯕꯨꯗꯤ ꯆꯪꯕꯅꯦ ꯅꯣꯔꯋꯦꯅꯦ
ꯅꯣꯔꯋꯦ ꯒꯤꯔꯣ ꯀꯔꯤꯒꯤꯅꯣ ꯁꯤꯕꯨ ꯕꯦꯜꯖꯤꯌꯝꯒ ꯏꯁꯄꯦꯟꯒ ꯍꯥꯏꯕ ꯏꯁꯄꯦꯟꯒ ꯕꯦꯜꯖꯤꯝꯒ
ꯃꯁꯤꯖꯦ
ꯑꯥ
ꯑꯗꯨꯗꯤ ꯈꯪꯗꯦ ꯌꯦꯡꯉꯔꯣꯢ ꯍꯌꯦꯡ ꯍꯌꯦꯡꯕꯨꯗꯤ ꯌꯦꯡꯅꯤ ꯄꯨꯡ ꯀꯩꯅꯣꯒꯤ ꯇꯔꯨꯛꯇ ꯑꯩꯈꯣꯏ ꯑꯥꯔꯖꯦꯟꯇꯤꯅꯥꯒ ꯀꯩꯅꯣꯒ ꯂꯩꯗꯥꯏꯅꯦ ꯍꯤꯔꯗꯦꯟꯒ ꯑꯗꯣ ꯍꯌꯦꯡ ꯑꯣꯏꯔꯝꯅꯤ ꯗꯦꯠ ꯏꯂꯚꯦꯟ ꯍꯥꯏꯗꯥꯏꯅꯦ
ꯇꯨꯌꯦꯜꯞꯅꯦ ꯗꯦꯠ ꯇꯨꯋꯦꯜꯚꯅꯦ ꯍꯌꯦꯡ ꯍꯌꯦꯡ ꯍꯥꯏꯁꯦ ꯍꯣꯔꯦꯟ ꯅꯨꯡꯗꯥꯡ ꯍꯌꯦꯡ ꯑꯌꯨꯛ ꯑꯌꯨꯛ ꯑꯣꯏꯗꯣꯏꯅꯤꯗꯅ ꯄꯨꯡ ꯕꯥꯔꯣ ꯃꯈꯥꯏꯁꯦ ꯁꯤ ꯍꯌꯦꯡꯒꯤꯗꯤ ꯑꯁꯤ ꯈꯛꯇꯅꯦꯕ ꯂꯩꯔꯤꯖꯦ ꯑꯗꯨꯒ ꯍꯪꯆꯤꯠꯀꯤꯗꯨꯅ ꯅꯣꯔꯋꯦ ꯍꯥꯟꯅ ꯁꯥꯟꯅꯔꯅꯤ ꯄꯨꯡ ꯀꯩꯅꯣꯗ ꯑꯃ ꯃꯈꯥꯏꯗ ꯑꯗꯨ ꯂꯣꯢꯔꯒ ꯑꯔꯖꯦꯟꯇꯤꯅꯥ ꯎꯝ ꯀꯅꯥꯅꯥ ꯊꯣꯏꯗꯧ ꯃꯥꯟꯒꯦ ꯏꯁ꯭ꯄꯦꯟ ꯕꯦꯜꯖꯤꯌꯝ
ꯈꯪꯗꯦꯗ ꯃꯣꯏ ꯑꯃ ꯊꯣꯏꯖꯔꯅꯤ
ꯑꯩꯈꯣꯢꯗꯤ ꯗꯤꯁꯄ꯭ꯂꯦꯅꯦ ꯚꯥꯏ
ꯎꯝ ꯀꯩꯅꯣ ꯀꯔꯤ ꯀꯃꯥꯏ ꯀꯃꯥꯏ ꯇꯧꯔꯤꯒꯦ ꯅꯪ ꯅꯁꯥ ꯅꯎꯨ ꯀꯃꯥꯏ ꯀꯃꯥꯏ ꯇꯧꯔꯤꯒꯦ
ꯅꯨꯡꯉꯥꯏꯔꯤ ꯅꯨꯡꯉꯥꯏꯔꯤ ꯀꯦꯝ ꯇꯧꯗꯦ ꯑꯗꯨ ꯐꯔꯤ ꯀꯦꯝ ꯍꯣꯠꯅꯗꯦꯗꯥ ꯌꯨꯝꯗ ꯁꯦ
ꯀꯩꯕ ꯅꯣꯏ ꯅꯣꯏꯅꯆꯤꯟ ꯏꯅꯥꯎ ꯀꯌꯥꯅꯦꯕ ꯅꯣꯏꯅꯆꯤꯟ ꯏꯅꯥꯎ ꯀꯌꯥꯅꯦ ꯀꯌꯥꯅꯣ ꯍꯥꯏ ꯀꯌꯥ ꯍꯥꯏꯕꯅꯣ ꯑꯍꯨꯝ ꯑꯣ ꯅꯨ ꯅꯨꯄꯥ ꯀꯌꯥꯅꯣ ꯅꯨꯄꯤ ꯀꯌꯥꯅꯣ
ꯅꯨꯄꯥ ꯑꯅꯤ ꯅꯨꯄꯤ ꯑꯃ
ꯎꯝ ꯀ꯭ꯂꯥꯁ ꯍ‌ꯦꯍ‌ꯦꯛ ꯀꯥꯔꯕꯣ ꯀꯩꯀꯩ ꯇꯧꯔꯤꯕ꯭ꯔꯥ
ꯑꯥ ꯅꯨꯄꯤꯗꯨꯗꯤ ꯍꯣꯇꯦꯜ ꯃꯦꯅꯦꯖꯃꯦꯟ ꯇꯧꯔꯤ ꯑꯗꯨꯒ ꯑꯇꯣꯝꯕꯗꯨꯅ ꯀ꯭ꯂꯥꯁ ꯏꯂꯚꯦꯟ
ꯎꯝ ꯀꯥꯏ ꯇꯧꯔꯤꯅꯣ ꯅꯣꯏ ꯑꯗꯨꯗ ꯑꯩꯈꯣꯏ ꯑꯍꯨꯝꯅꯦ ꯑꯩꯅ ꯑꯇꯣꯝꯕ
ꯑꯣ ꯑꯇꯣꯝꯕꯗꯨꯅ ꯊꯧꯕꯥꯜꯗ
ꯀꯩꯀꯩ ꯁ꯭ꯀꯨꯟꯅꯣ
ꯕꯤꯖꯟꯗ
ꯑꯣ ꯐꯩꯐꯩ ꯐ꯭ꯔꯤꯁꯤꯞ ꯀꯩꯅꯣ ꯐꯪꯗ꯭ꯔꯣ
ꯐꯪꯗꯦꯗ ꯀꯗꯥꯏꯗꯒꯤ ꯁꯦꯀꯦꯟ ꯗꯤꯕꯤꯖꯟꯅ ꯀꯅꯥꯅ
ꯐꯔꯥꯟꯁꯤꯌꯥꯔ ꯇꯝꯍꯜꯂꯨ ꯌꯥꯗ꯭ꯔꯣ
ꯍꯥꯏꯗꯤ ꯅꯣꯏ ꯅꯣꯏ ꯈꯪꯅꯕ ꯀꯩꯅꯣꯁꯨ ꯂꯩꯗꯅ ꯗꯥ ꯔ‌‌ꯁꯟꯁꯨ ꯂꯩꯕꯅꯤꯅ ꯈꯔ ꯐꯔꯣꯏꯗ꯭ꯔꯣ ꯑꯗꯨꯁꯨ
ꯇꯝꯒꯤꯗꯔꯦ
ꯋꯥꯛꯀꯤꯡꯒ ꯋꯥꯛꯀꯤꯡꯒ ꯈꯔ ꯈꯔ ꯆꯦꯟꯗ꯭ꯔꯣ
ꯆꯦꯟꯗꯦ ꯆꯦꯟꯁꯤꯔꯥ ꯈꯟꯕꯥꯅꯦ ꯑꯗꯨꯝ ꯇꯥꯟꯂ ꯂꯩꯔꯦ ꯅꯪꯗꯤ ꯀꯥꯏ ꯀꯃꯥꯏꯅ ꯇꯧꯔ ꯂꯩ ꯋꯥꯛꯀꯤꯡꯕꯨ ꯆꯦꯟꯕ꯭ꯔꯣ
ꯑꯩ ꯍꯟꯗꯛ ꯋꯥꯔꯜ ꯀꯞ ꯃꯅꯨꯡ ꯆꯦꯟꯗꯦ
ꯁꯤ
ꯍꯥꯟꯅ ꯆꯦꯟꯖꯔꯝꯕꯅꯦ ꯋꯥꯔꯜ ꯀꯞ ꯂꯥꯛꯈꯤꯕꯗꯩ ꯅꯥꯏ ꯀꯩꯅꯣ ꯆꯥꯡ ꯅꯥꯏ ꯉꯝꯗ꯭ꯔꯦ ꯉꯁꯤ ꯕꯣꯜ ꯌꯦꯡꯗꯨꯅ ꯑꯗꯨꯝ ꯆꯦꯜꯂꯤ ꯀꯩꯅꯣ ꯑꯥꯒꯤ ꯑꯥꯒꯤ ꯂꯝꯕꯦꯟ ꯀꯩꯅꯣꯒꯤꯗꯣ ꯑꯁꯣꯝ ꯅꯥꯄꯟꯒꯤ ꯑꯩꯈꯣꯏ ꯀꯦꯅꯦꯜ ꯂꯝꯕꯦꯟꯗ ꯆꯦꯜꯂꯤ
ꯅꯣꯏ ꯑꯗꯨꯏ ꯂꯧ ꯂꯣꯏ ꯎꯅꯔꯕꯣ
ꯗꯥꯕꯥꯜ ꯀꯔꯣꯞꯄꯤꯡ ꯂꯣꯏꯀ꯭ꯔꯦ ꯂꯧ ꯎꯗꯨꯏ ꯇꯧꯔꯤ ꯑꯃꯨꯛ
ꯗꯕꯜ ꯀ꯭ꯔꯣꯞꯄꯤꯡ ꯅꯠꯇꯦꯗ ꯍꯧꯖꯤꯛꯀꯤ ꯅꯣꯔꯃꯦꯜ ꯀ꯭ꯔꯣꯞꯄꯤꯡꯒꯤ
ꯎꯗ꯭ꯔꯤꯗ ꯈꯣꯏꯅꯗ ꯉꯥꯏꯔꯤ ꯑꯩꯈꯣꯏꯗꯤ ꯏꯁꯤꯡ ꯌꯥꯝ ꯅꯨꯡꯉꯥꯏꯌꯦ ꯑꯗꯨꯅ ꯏꯁꯤꯡ ꯃꯥꯏꯁꯤꯡ ꯌꯥꯝ ꯅꯨꯡꯉꯥꯏꯔꯦ ꯑꯩꯈꯣꯏꯗꯤ
ꯑꯥ ꯁꯤꯗꯗꯤ ꯏꯁꯤꯡ ꯂꯩꯇꯕꯅ ꯂꯩꯇꯕꯅ ꯃꯌꯥꯝ ꯉꯥꯎꯅꯔꯦ ꯅꯣꯡ ꯇꯥꯕ ꯉꯥꯏꯕꯗ ꯋꯥꯔꯦ ꯁꯣꯝꯗ ꯍꯧꯖꯤꯛꯄꯨꯗꯤ ꯂꯩꯔꯛꯑꯅꯤ ꯍꯦꯔꯦꯟꯗꯩꯗꯤ
ꯌꯨꯗꯤ ꯌꯥꯝ ꯇꯥꯡꯉꯤ ꯃꯃꯥꯜ
ꯅꯣꯡ ꯍꯧꯖꯤꯛ ꯇꯥꯔꯝꯃꯦ ꯑꯗꯨ ꯍꯥꯡꯒ꯭ꯔꯦꯅꯦ ꯑꯃꯨꯛ
ꯅꯣꯏ ꯉꯔꯥꯡ ꯅꯍꯥꯟ ꯅꯣꯡ ꯀꯃꯥꯏꯅ ꯇꯧꯏ ꯑꯩꯈꯣꯏ ꯁꯨꯃꯥꯡꯒ ꯄꯨꯡꯊꯨꯝ
ꯑꯩꯈꯣꯏ ꯌꯨꯝꯗ ꯑꯗꯨꯃꯛꯇꯤ ꯇꯧꯗꯦꯗ ꯈꯔꯇꯥꯒꯤ ꯑꯩꯈꯣꯏꯁꯨ ꯀꯜꯂꯤ ꯉꯔꯥꯡ ꯅꯍꯥꯟꯗꯤ
ꯂ‌ꯣꯏꯔ‌ꯦ
ꯍꯧꯖꯤꯛ
ꯀꯟꯖꯤꯇꯤ ꯉꯁꯤ ꯑꯥ ꯀꯩꯅꯣ ꯆꯠꯂꯨ ꯃꯥꯜꯂꯦꯅ‌ꯦ ꯀꯣꯏꯕ
ꯎꯝ ꯆꯠꯄ ꯃꯥꯜꯂꯦ ꯃꯥ
ꯀꯥꯏꯗꯅ ꯃꯥꯅ ꯆꯠꯂꯤꯗꯨꯕꯨ ꯀꯣꯏꯕ
ꯀꯩꯅꯣꯗ ꯑ ꯍꯟꯗꯛꯀꯤ ꯑꯅꯧꯕ ꯄꯥꯔꯛ ꯑꯃ ꯂꯩꯕ꯭ꯔꯥ ꯈꯪꯕ꯭ꯔꯣ ꯀꯕꯤ ꯄꯥꯛ ꯃꯃꯤꯡꯗ‌ꯣ ꯀꯥꯎ ꯀꯔꯤ ꯄꯥꯛꯅꯣꯝ ꯍꯥꯏꯕꯅꯤ ꯍꯟꯗꯛꯀꯤ ꯑꯅꯧꯕ
ꯎꯝ
ꯅꯪꯒꯤ ꯀꯩ ꯐꯤꯂꯝ
ꯆꯨꯝ ꯐꯤꯂꯝ ꯐꯤꯂꯝ ꯑꯇꯩ ꯑꯇꯩ
ꯐꯖꯕ ꯂꯩꯔꯗꯤ ꯌꯦꯡꯉꯤ ꯐꯤꯂꯝꯒꯤ ꯑꯦꯞ ꯑꯃ ꯂꯩꯌꯦ ꯐꯤꯂꯝꯒꯤ ꯑꯦꯝ ꯑꯃ ꯂꯩꯌꯦ ꯄꯨꯔꯥ ꯅꯦꯠꯐ꯭ꯂꯤꯛꯁꯀꯤ ꯇꯥꯏꯞꯇꯅꯤ ꯏꯟꯗ꯭ꯔꯀꯨꯃꯥꯔ ꯄꯨꯂꯞ ꯐꯪꯕ ꯅꯣ ꯄꯩꯁꯥ ꯍꯣꯏ
ꯑꯩ ꯑꯗꯨ ꯍꯥꯞꯇꯤ ꯍꯥꯞꯈꯤꯝꯅꯤ ꯀꯥꯎꯕꯨ ꯀꯥꯎꯋꯤꯅꯦ ꯑꯗꯨꯗꯩ ꯐꯤꯂꯝꯕꯨ ꯌꯦꯡꯕꯨ ꯌ‌ꯦꯡ
ꯑꯗ ꯅꯦꯠꯐ꯭ꯂꯤꯛꯁꯀꯤ ꯑꯅꯧꯕ ꯔꯤꯂꯤꯁ ꯇꯧꯕꯁꯦ ꯄꯨꯔꯥ ꯅꯦꯠꯐ꯭ꯂꯤꯛꯁ ꯀꯠꯆꯅ‌ꯦ
ꯑꯗꯨ ꯀꯩꯅꯣꯗꯨ ꯀ꯭ꯋꯥꯂꯤꯇꯤꯗꯤ
ꯀ꯭ꯋꯥꯂꯤꯇꯤ ꯃꯌꯦꯛ ꯑꯗꯨꯝ ꯃꯌꯦꯛꯁꯤ ꯂꯣꯏ ꯁꯦꯡꯉꯤ ꯄꯨꯔꯞ ꯍꯩꯁꯗꯤ ꯉꯥꯛꯇꯅꯤ ꯁꯕꯇꯥꯏꯇꯜ ꯌꯥꯎꯒꯅꯤ ꯑꯥ ꯁꯕ ꯁꯕ ꯁꯞꯇꯥꯏꯇꯜ ꯌꯥꯎꯒꯅꯤ ꯑꯩꯉꯣꯟꯗꯕꯨꯗꯤ ꯌꯥꯎꯋꯦ ꯑꯦꯞꯇꯣ ꯊꯥꯔ‌ꯣꯁꯨ ꯊꯥꯔꯛꯒꯦ ꯍꯧꯖꯤꯛꯇꯤ ꯃꯃꯤꯡ ꯑꯣꯟꯈ꯭ꯔꯦ
ꯀꯔꯤꯅ
ꯍꯧꯖꯤꯛꯇꯤ ꯑꯥ ꯁꯤꯅꯤꯃꯥꯗ‌ꯣ ꯐꯤꯂꯝꯅ ꯑꯣꯟꯈ꯭ꯔꯦꯕ
ꯑꯣ
ꯂꯣꯏ ꯂꯣꯏ ꯐꯪꯕꯅꯦ ꯑꯗꯨꯗꯣ ꯐꯤꯂꯝ ꯁꯦꯔꯤꯁꯇꯩꯩ ꯀꯔꯤꯗꯩ ꯅꯪ ꯌꯦꯡꯅꯤꯡꯕ ꯈꯣꯠꯅꯤꯡ
ꯑꯩ ꯗꯨꯟꯗꯣ ꯌꯦꯡꯒꯦ ꯇꯧꯕꯅꯦꯕ ꯗꯨꯟ
ꯨꯗꯨꯟꯕꯨ ꯀꯩꯅꯣ
ꯗꯨꯟ ꯐꯤꯂꯝ ꯗꯤꯌꯨ ꯑꯦꯟ ꯏ ꯗꯨꯟ
ꯈꯪꯗꯦꯗ
ꯅꯣꯏ ꯀꯩꯅꯣꯗꯤ ꯅꯣꯏ ꯃꯍꯣꯏ ꯅꯣꯢꯕꯥ ꯍꯣꯏꯗꯤ ꯆꯥꯛ ꯀꯩꯀꯩ ꯇꯧꯔꯤꯒꯦ
ꯑꯈꯣꯢ ꯃꯥꯗꯤ ꯆꯨꯝ ꯃꯇꯝ ꯂꯦꯟꯕ ꯀꯔꯤꯑꯣꯢ ꯀꯇꯥ ꯈꯔ ꯈꯔ ꯂꯣꯜꯂꯤ ꯑꯩꯈꯣꯏ ꯄꯕꯡꯗꯤ ꯏꯁꯤꯡ ꯆꯠ
ꯏꯁꯤꯡꯕꯗꯤ ꯏꯁꯤꯡ ꯊꯥꯕ
ꯑꯥ
ꯎꯝ
ꯃꯤ ꯒꯥꯔꯤ ꯊꯧꯕ
ꯊꯥꯎ ꯀꯩꯕ ꯑꯥ ꯑꯩ ꯁꯤ ꯂꯩꯌꯦ ꯍ‌ꯣꯍ‌ꯣꯍ‌ꯣꯏ
ꯅꯪ ꯑꯉꯥꯡ ꯀꯣꯆꯤꯡ ꯇꯧ ꯇꯧꯈꯤꯗ꯭ꯔꯕ
ꯑꯩ ꯑꯉꯥꯡ ꯍꯧꯖꯤꯛ ꯀꯣꯆꯤꯡ ꯇꯧꯗ꯭ꯔꯦꯗ ꯇꯧꯕꯨꯗꯤ ꯍꯥꯏ ꯃꯣꯏꯅ ꯑꯗ ꯑꯩꯅ ꯇꯧꯗ꯭ꯔꯕ ꯎꯝ ꯀꯩꯅꯣ ꯇꯧꯋꯦꯅ
ꯁꯥꯝꯆꯥ ꯑꯥ ꯂꯩꯔꯤꯕꯗꯨꯨ
ꯎꯝ ꯁꯥꯝꯆ ꯑꯥ ꯂꯩꯔꯤ ꯑꯗꯨꯝ
ꯖꯄꯥꯟꯗꯤ ꯃꯥ ꯅꯍꯥꯟꯒꯤ ꯀꯩꯅꯣꯒꯤꯗꯣ ꯍꯥꯏꯗꯣꯛꯑꯕ
ꯍꯩꯗꯣꯛꯇ꯭ꯔꯤꯗ ꯃꯌꯨꯝꯗ ꯂꯩꯔꯤꯕ
ꯃꯥ꯭ꯔꯛ ꯀꯌꯥꯅꯣ ꯐꯪꯅꯤ ꯍꯥꯏꯗꯔꯦ
ꯅꯥꯏꯟꯇꯤꯃꯨꯛ ꯅꯥꯏꯟꯇꯤꯒ ꯁꯝꯊꯤꯡ ꯄꯨꯔ ꯑꯃ ꯐꯪꯉꯦ
ꯀꯩ ꯐꯪꯒꯦ ꯅꯥꯏꯟꯇꯤ ꯁꯝꯊꯤꯡꯗ
ꯗꯥꯎ ꯌꯥꯔꯗꯤ ꯁꯤ ꯋꯥꯏ ꯁꯦꯞ ꯐꯪꯕ ꯌꯥꯏ
ꯑꯣ
ꯅꯪ ꯀꯟꯖꯤꯠꯀ ꯂꯩꯅꯤ ꯑꯗꯣ ꯀꯃꯥꯏꯅ ꯇꯧꯈ꯭ꯔꯒꯦ
ꯈꯪꯗꯦꯗ ꯀꯩꯝ ꯍꯥꯏꯖꯧ ꯍꯥꯢꯔꯛꯇꯕ
ꯎꯝ ꯃꯥꯗꯤ ꯍꯥꯏꯗꯨꯗꯤ
ꯎꯝ
ꯅꯪ ꯍꯧꯖꯤꯛ ꯀꯩꯝ ꯇꯧꯗ꯭ꯔꯣ ꯅꯪꯕꯨ ꯌꯨꯝꯗ ꯑꯗꯨꯝ ꯂꯩꯔꯣ
ꯎꯝ
ꯅꯍꯥꯟ ꯀꯩꯅꯣ ꯀꯔꯅꯖꯤꯠ ꯀꯥꯛꯆꯤꯡꯂꯣꯝꯗ ꯀꯣꯏ ꯁꯠꯂꯦ ꯍꯥꯏ ꯆꯪꯉꯛꯇ꯭ꯔꯣ
ꯆꯉꯛꯇꯦ
ꯃꯥꯁꯨ ꯍꯟꯗꯛꯇꯤ ꯅꯨꯄꯤꯒ ꯍꯥꯏꯗꯤ ꯃꯣꯏꯒꯤ ꯀꯩꯅꯣ ꯗꯤꯄꯥꯔꯠꯃꯦꯟꯒꯤ ꯅꯨꯄꯤꯈ ꯄꯨꯟꯅ ꯀꯣꯏꯕ ꯑꯗꯨꯝ ꯆꯠꯂꯦ ꯍꯥꯏꯕ
ꯎꯝ
ꯆꯤꯡ ꯆꯤꯡꯗ ꯅꯍꯥꯟ ꯀꯥꯔꯨ ꯃꯥꯜꯂꯦ
ꯅꯪ ꯀꯩꯀꯩ ꯐꯤꯂꯝ ꯐꯖꯕ ꯀꯩꯀꯩ ꯑꯅꯧꯕ ꯂꯥꯛꯀꯦ ꯍꯧꯖꯤꯛ ꯐꯤꯂꯝ ꯍꯧꯖꯤꯛ ꯑꯝꯇꯕꯨ ꯌꯦꯡꯅꯤꯡꯉꯤꯅꯦ ꯐꯤꯂꯝ
ꯀꯔꯤ ꯐꯤꯂꯝꯕꯨ ꯈꯪꯗꯦꯅꯦ ꯑꯩꯁꯨ ꯌꯦꯡꯗꯦꯅꯦ
ꯅꯣꯡꯃ ꯅꯣꯡꯃ ꯆꯠꯂꯒ ꯊꯥꯡꯃꯩꯕꯟ ꯆꯤꯡꯗꯣ ꯀꯥꯔꯨꯁꯦ ꯄꯨꯟꯅ
ꯀꯥꯎꯖꯦ ꯀꯥꯎꯖꯦ
ꯑꯗꯨꯒ ꯅꯣꯏꯒꯤ ꯅꯍꯥꯟꯋꯥꯏ ꯄꯥꯕꯨꯡꯍꯣꯢꯗ ꯆꯪꯉꯒ ꯀꯩꯅꯣ
ꯑꯗꯨꯗ ꯃꯣꯏ ꯃꯃꯥꯡꯗꯣ ꯀꯩꯅꯣꯒ ꯃꯌꯥꯝ ꯇꯧꯔ ꯂꯩꯔꯝꯃꯦꯅꯦ
ꯑꯩꯗꯤ ꯈꯪ ꯀꯔꯤ ꯑꯩ ꯈꯪꯗꯦꯅꯦ ꯅꯣꯏ ꯂꯩꯕ ꯍꯥꯟꯅ ꯂꯩꯔꯝꯕꯗꯨꯔꯣ
ꯑꯍ ꯑꯗꯨꯒꯤ ꯃꯃꯥꯡꯒꯤ ꯑꯩꯈꯣꯏ ꯄꯨꯡꯗꯣꯝ ꯍꯧꯧꯕꯣꯝ ꯀꯩꯀꯥꯒꯤꯗꯣ
ꯑꯥ
ꯑꯗꯨꯏ ꯄꯔꯦꯡꯗ ꯗꯨꯀꯥꯟꯗ ꯇꯧꯤꯔꯣ ꯗꯨꯀꯥꯟ ꯁꯥꯔꯒ ꯄꯔꯥ ꯁꯥꯟꯗꯕ ꯃꯥ
ꯎꯝ ꯐꯔꯅꯦ ꯊ ꯊ ꯏꯁꯤꯡꯁꯤꯡꯁꯤ ꯂꯥꯛꯑ
ꯀꯕꯨꯗꯤ ꯃꯥꯜꯂꯦ ꯍ
ꯎ ꯂꯤꯁꯤꯡ ꯂꯤꯁꯤꯡꯗ ꯂꯥꯛ ꯑꯖꯨ ꯊꯥ ꯊꯥꯒꯤ
ꯀꯅꯥꯅ ꯂꯤꯁꯤꯡ ꯈꯛꯇ ꯂꯥꯏꯞ ꯏꯁꯇꯥꯏꯜꯗ ꯃꯈꯟ ꯃꯈꯟꯅꯤꯀꯣ
ꯎꯝ ꯅꯍꯥꯋꯥꯏ ꯌꯣꯡꯆꯥꯛꯅꯦ ꯑꯗꯩ ꯑꯣꯄꯣꯖꯤꯠꯇ ꯌꯣꯡꯆꯥꯛ ꯐꯕ ꯈꯨꯐꯗꯣ
ꯑꯣ ꯎꯝ